ꯀꯧꯔꯤꯅꯣ
ꯆꯥꯛ ꯆꯥꯕ ꯂꯣꯏꯔꯒ ꯑꯃꯨꯛ ꯐꯃꯨꯡꯗ ꯍꯤꯞꯄ꯭ꯔꯒ ꯂꯩꯒꯦ ꯅꯪꯗꯤ
ꯑꯩꯁꯨ ꯆꯥꯕ ꯂꯣꯏꯔꯒ ꯐꯝꯃꯒ ꯂꯩꯕꯅꯦ
ꯐꯔꯤ ꯌꯦꯟꯁꯥꯡ ꯆꯥꯕ꯭ꯔꯥ
ꯉꯁꯤꯁꯦ ꯅꯨꯡꯗꯥꯡꯒꯤ ꯑꯩꯈꯣꯏ ꯑꯦꯟꯁꯥ ꯆꯥꯏꯕ ꯑꯗꯣ ꯈꯔ ꯂꯩꯕꯒꯤ ꯑꯗꯣ ꯑꯃꯨꯛ ꯆꯥꯔꯦ ꯑꯗꯨꯒ ꯎꯝ
ꯀꯣꯜ ꯇꯧꯕ ꯈꯨꯗꯤꯡ ꯆꯖꯤꯛ ꯆꯥꯕ ꯉꯥꯛꯇ
ꯑꯗꯨꯒ ꯅꯨꯡꯗꯥ ꯅꯨꯡꯗꯥꯡꯒꯤ ꯑ ꯉꯔꯥꯡꯗꯣ ꯑꯥ ꯏꯄꯥ ꯑꯩꯒꯤ ꯑꯪꯀꯜꯗꯣ ꯑꯗꯣ ꯉꯥ ꯐꯥꯕꯅꯤ꯫ ꯆꯠꯂꯦꯕ ꯑꯗꯨ ꯃꯥꯅ ꯉꯥ ꯈꯔ ꯄꯨꯔꯛꯄ ꯑꯗꯨꯁꯨ ꯅꯨꯡꯗꯥꯡꯗꯣ ꯇꯥꯎꯔꯒ ꯅꯨꯡꯗꯥꯡꯗꯨꯗꯤ ꯑꯦꯟꯁꯥ ꯂꯩꯕꯒꯤ ꯑꯦꯟꯁꯥ ꯆꯥꯕꯒꯤ ꯃꯣꯔꯅꯤꯡꯗ ꯑꯗꯣ
ꯑꯣ ꯉꯥꯏꯈꯣꯠꯅꯦ ꯀꯗꯥꯏꯗ ꯉꯥ ꯐꯥꯕ ꯆꯠꯄ꯭ꯔꯥ?
ꯈꯪꯗꯦꯁꯦ ꯃꯅꯨꯡꯗꯅꯦ ꯁ꯭ꯋꯥꯏꯗꯅꯦ꯫ ꯃꯐꯝꯗꯦ ꯑꯦꯛꯖꯦꯛ ꯈꯪꯗꯦ꯫
ꯄꯨꯈ꯭ꯔꯤꯒꯨꯝꯕ ꯂꯩꯔꯕ꯭ꯔ ꯃꯣꯏꯒꯤ ꯀꯦꯟꯗꯥꯎ ꯃꯅꯨꯡꯗ꯫
ꯅꯠꯇꯦ ꯀꯝꯄꯥꯎꯟ ꯃꯅꯨꯡꯗ ꯅꯠꯇꯦ ꯃꯥꯗꯣ ꯒꯥꯔꯤ ꯃꯆꯥ ꯄꯨꯔꯒ ꯆꯠꯂꯦ꯫ ꯃꯠ ꯃꯊꯛꯁꯨ ꯈꯔ ꯀꯥꯕ ꯃꯥꯜꯂꯦ ꯃꯣꯏꯗꯣ ꯃꯣꯏꯒꯤ ꯂꯝꯕꯤꯗꯣ꯫
ꯑꯣ ꯑꯣ ꯑꯣ
ꯈꯥꯛ ꯑꯣ ꯈ ꯈꯥꯏ ꯉꯥꯗꯣ ꯎꯝ ꯃꯔꯨꯗꯤ ꯌꯥꯝꯃꯦꯕ
ꯑꯣ ꯃꯥ ꯃꯥꯒꯤ ꯀꯔꯤꯅ ꯀꯤꯂꯤꯞ ꯂꯩꯕ ꯖꯠꯇꯣꯔꯣ
ꯈꯪꯗꯦ ꯑꯣ ꯈꯪꯗꯦ ꯌꯥꯝꯅ ꯆꯥꯎꯗꯦ ꯌꯥꯝꯅꯁꯨ ꯄꯤꯑꯦ ꯍꯣꯏ꯫ ꯗꯤꯞ ꯐ꯭ꯔꯥꯏ ꯇꯧꯕꯗꯨꯅꯦ ꯑꯩꯈꯣꯏ ꯗꯤꯞ ꯐ꯭ꯔꯥꯏ ꯇꯧꯔꯒ ꯆꯥꯑꯕ꯫
ꯑꯣ ꯍꯣꯏ ꯃꯔꯨ ꯌꯥꯝꯕꯗꯨꯅ ꯗꯤꯞ ꯐ꯭ꯔꯥꯏ ꯇꯧꯕꯗꯨꯅ ꯍꯥꯎꯕꯅꯦꯕ ꯏꯟꯁꯥꯡ ꯏꯟꯁꯥꯡꯒꯤ ꯇꯥꯏꯞꯇ ꯊꯣꯡꯉꯦꯗꯤ ꯃꯔꯨꯗꯣ ꯃꯔꯨ ꯁꯔꯥꯟꯗꯣ ꯄꯟꯕꯅꯤꯕ ꯊ꯭ꯔꯣꯠꯇ꯫
ꯎꯝ ꯆꯥꯕ ꯌꯥꯔꯣꯏ ꯑꯗꯨꯒꯤ ꯑꯩꯅ ꯑꯣ ꯏꯆꯦꯅ ꯗꯤꯞ ꯐ꯭ꯔꯥꯏ ꯇꯧꯔꯒ ꯆꯥꯏ꯫
ꯑꯦ ꯀꯩꯗꯧꯉꯩ ꯍꯣꯁꯇꯦꯜ ꯆꯪꯒꯦꯔꯥ꯫
ꯗ‌ꯦꯠ ꯊꯥꯔꯇꯤꯗ ꯆꯪꯈ꯭ꯔꯅꯤ ꯗꯦꯠ ꯋꯥꯟꯗ ꯗꯦꯠ ꯊꯥꯔꯇꯤ ꯐꯥꯎꯅꯤ ꯍꯥꯏꯌꯦꯕ ꯑꯗꯨ꯫ ꯁꯨꯇꯤꯗꯣ ꯑꯗꯨ ꯑꯣꯏꯔꯗꯤ ꯗꯦꯠ ꯊꯥꯔꯇꯤꯗ ꯆꯪꯕ ꯇꯥꯕ꯫
ꯍꯣꯏ ꯅꯪꯗꯤ ꯎꯝ ꯈꯔꯀꯣ ꯑꯦꯗꯚꯥꯟꯁ ꯑꯣꯏꯅ ꯆꯪꯗ꯭ꯔꯗꯤ ꯌꯥꯗꯦꯕ꯫ ꯄꯨꯔꯥ ꯃꯤꯁ ꯑꯣꯏꯕꯅꯤꯅ ꯑꯗꯨꯅꯤꯗ꯫
ꯁꯤꯡꯅ ꯑꯥꯐꯇꯔꯅꯨꯟ ꯏꯚꯅꯤꯡ ꯆꯪꯉꯗꯤ ꯑꯩꯅ ꯃꯣꯔꯅꯤꯡ ꯆꯪꯒꯗꯕ꯫
ꯎꯝ ꯗꯨꯅꯤ ꯉꯁꯤꯁꯦ ꯀꯗꯥꯏꯗ ꯆꯠꯀꯦꯅ ꯄ꯭ꯂꯥꯟ ꯇꯧꯕ꯭ꯔꯥ꯫
ꯄ꯭ꯂꯥꯟ ꯂꯩꯇꯦ ꯑꯗꯨꯝ ꯑꯥ ꯌꯨꯝꯗ ꯈꯛꯇ ꯂꯩꯕꯅꯤꯗ꯫
ꯑꯣ ꯗ ꯑꯈꯣꯏꯁꯨ ꯀꯔꯤꯅꯥ ꯅꯕ꯭ꯥꯔ ꯅꯪꯗꯤ꯫
ꯑꯩꯗꯣ ꯍꯟꯗꯛꯁꯦ ꯍꯟꯗꯛꯀꯤ ꯁꯦꯂꯔꯤ ꯐꯪꯕꯗꯣ ꯑꯩ ꯑꯦꯠ ꯐꯪꯉꯤꯅ ꯇꯨ ꯇꯨꯗꯤ ꯑꯗꯨꯝ ꯆꯠꯈ꯭ꯔꯦꯕ ꯑꯣ ꯀꯩꯅꯣ ꯑꯥ ꯃꯔꯨꯞꯀꯤ꯫ ꯑꯗꯣ ꯈꯔ ꯂꯦꯝꯕꯗꯨꯅ ꯑꯩ ꯑꯣ ꯑꯩꯈꯣꯏ ꯆꯥꯛ ꯆꯥꯃꯤꯟꯅꯕꯒꯨꯝꯕ ꯑꯗꯨꯒ ꯆꯠꯄꯔ ꯀꯨꯝꯕ꯫ ꯗ ꯆꯠꯄꯒꯨꯝꯕ ꯇꯧ ꯑ ꯈꯟꯕꯅꯦꯕ ꯑꯩꯁꯦ꯫ ꯑꯗꯨꯒ ꯍꯦꯛ ꯊꯣꯛꯂꯛꯄꯗ ꯑꯩꯁꯦ ꯅꯥꯔꯒ ꯊꯣꯛꯂꯛꯈ꯭ꯔꯦ ꯑꯗꯨꯒ ꯆꯦꯁꯀꯤ ꯏꯁꯄꯦꯁꯦꯂꯤꯁꯇ ꯌꯦꯡꯕ ꯆꯠꯄ ꯑꯩꯗꯣ ꯑꯁꯃꯥꯅꯦꯕ꯫ ꯑꯗꯨꯗ ꯂꯤꯁꯤꯡ ꯇꯔꯦꯠ ꯆꯠꯈ꯭ꯔꯦ꯫ ꯑꯗꯨꯒ ꯍꯤꯗꯥꯛ ꯍꯤꯗꯥꯛ ꯑꯃꯗꯨꯁꯨ ꯀꯥꯞ ꯀꯞꯄꯣ ꯍꯥꯏꯕ ꯍꯤꯗꯥꯛꯇꯣ ꯑꯃꯔꯛ ꯀꯥꯞꯄꯗ ꯇꯨ ꯊꯥꯎꯖꯟ ꯁꯤꯛꯁ ꯍꯟꯗ꯭ꯔꯦꯗꯅꯦꯕ꯫ ꯑꯗꯨ ꯑꯩ ꯄꯩꯁꯥ ꯂꯩꯇ꯭ꯔꯦ ꯍꯧꯖꯤꯛꯁꯦ ꯂꯨꯄꯥ ꯇꯔꯥ ꯐꯥꯎ ꯂꯩꯇ꯭ꯔꯦ ꯑꯩ ꯑꯗꯨꯒꯤ꯫
ꯅꯪ ꯂꯥꯏꯌꯦꯡꯕꯗꯤ ꯌꯨꯝꯗ ꯈꯔ ꯅꯤꯕ ꯌꯥꯏꯅ ꯅꯪꯁꯨ ꯅꯪꯒꯤ
ꯑꯦ ꯑꯗꯣ ꯑꯩꯅ ꯑꯩꯅ ꯇꯟꯕ ꯍꯥꯏꯗꯤ ꯏꯁꯁ ꯑꯩ ꯁꯦ ꯇꯂꯦꯕ ꯃꯣꯏꯁꯨ ꯂꯩꯇꯕ ꯋꯥ ꯈꯛꯇ ꯉꯥꯡꯕꯒꯤ ꯃꯣꯏꯕꯨꯗꯤ ꯍꯣꯏ ꯊꯥꯔꯛꯀꯅꯤ ꯍꯥꯏꯔꯁꯨ ꯑ ꯂꯩꯇꯦ ꯍꯥꯏꯕ ꯑꯩꯁꯨ ꯈꯪꯉꯤꯅ ꯑꯗꯨꯒꯤ ꯅꯨꯡꯉꯥꯏꯇꯕꯒꯤ
ꯇ ꯑꯣꯏꯔꯁꯨ ꯅꯪ ꯑꯗꯨꯝ ꯂꯥꯏꯌꯦꯡꯉ ꯍꯥꯏꯕ ꯃꯣꯏ ꯈꯪꯕ꯭ꯔꯥ
ꯍꯣꯏ ꯌꯥꯝ ꯈꯪꯉꯦ ꯍꯣꯏ ꯑꯗꯨꯒ ꯑꯩꯅ ꯌꯥꯔꯦ ꯑꯩꯅ ꯊꯣꯛꯄ ꯇꯧꯈ꯭ꯔꯒꯦ ꯑꯩ ꯑꯦꯗꯖꯁ ꯇꯧꯈ꯭ꯔꯒꯦ ꯍꯥꯏꯕꯤꯕꯒꯦ ꯍꯥꯏꯗꯤ ꯇꯟꯈ꯭ꯔꯕ ꯑꯩꯗꯣ ꯅꯤꯕꯗꯣ ꯈꯔ ꯇꯜꯂꯦꯕ ꯅꯤꯕ ꯖꯥꯠꯁꯦ ꯑꯉꯥꯡ ꯑꯣꯏꯕ ꯃꯇꯝꯗꯒꯤ ꯏꯃꯨꯡ ꯑꯣꯏꯔꯁꯨ ꯑꯗꯣ ꯇꯨ ꯊꯥꯎꯖꯟ ꯁꯤꯛꯁ ꯍꯟꯗ꯭ꯔꯦꯗ ꯑꯣꯏꯕ ꯑꯩꯁꯦ ꯃꯣꯏꯒꯤ ꯀ꯭ꯂꯤꯅꯤꯛꯁꯦ ꯍꯦꯟꯅ ꯂꯧꯕ ꯃꯥꯜꯗ ꯍꯥꯏꯅ ꯑꯩꯁꯦ ꯆꯤꯡꯅꯕ ꯑꯗꯨ ꯒꯨꯒꯜꯒꯨꯝꯕꯗ ꯌꯦꯡꯕꯗ ꯂꯣꯏꯅ ꯇꯨ ꯊꯥꯎꯖꯟ ꯃꯊꯛꯅꯦꯕ ꯑꯩꯒꯤ ꯍꯤꯗꯥꯛꯇꯣ
ꯎꯝ ꯀꯗꯥꯏꯗ ꯌꯦꯡꯕ꯭ꯔꯥ ꯅꯪ
ꯑꯩꯁꯦ ꯂꯝꯐꯦꯜ ꯁꯨꯄꯔ ꯃꯥꯔꯀꯦꯠꯀꯤ ꯑꯣꯄꯣꯖꯤꯠꯇꯨꯗ ꯑꯥ ꯂꯩꯌꯦ ꯀ꯭ꯂꯤꯅꯤꯛ ꯑꯃ
ꯁꯤ ꯁꯤ ꯅꯛꯄꯗꯁꯨ ꯌꯦꯡꯕ ꯌꯥꯏꯅ ꯅꯪꯗꯤ ꯁꯤ ꯆꯤꯡꯃꯔꯣꯡꯒꯤ ꯀꯔꯤꯅꯣꯗ ꯀꯤꯌꯣꯔ ꯑꯦꯟ ꯀꯤꯌꯣꯔ ꯍꯣꯁꯄꯤꯇꯥꯜꯗꯣ ꯀ꯭ꯂꯤꯅꯤꯛ ꯃꯆꯥ ꯂꯩꯕꯗꯣ ꯑꯁ ꯁꯤ ꯑꯦꯝ ꯁꯤꯒꯤ ꯗꯥꯛꯇꯔꯅ ꯄꯨꯕꯗꯣ
ꯑ ꯑꯗꯨꯗꯤ ꯆꯠꯇꯦ ꯑꯗꯨ ꯑꯣꯏꯔꯁꯨ ꯑ ꯑꯩꯅ ꯐꯦꯁꯕꯨꯛꯀꯨꯝꯕꯗ ꯇꯣꯏꯅ ꯎꯕ ꯀꯣ ꯑꯗꯨꯒ ꯒꯨꯒꯜꯗꯁꯨ ꯁꯤꯒꯤ ꯁ꯭ꯇꯦꯠꯀꯤꯗꯤ ꯎꯝ ꯌꯥꯝꯅ ꯑ ꯄꯣꯄꯨꯂꯔ ꯑꯣꯏꯌꯦ ꯍꯥꯏꯅ ꯔꯤꯚ꯭ꯌꯨꯗꯨꯁꯨ ꯌꯥꯝ- ꯌꯥꯝ ꯐꯖꯕ ꯔꯤꯚꯤꯌꯨꯗꯣ ꯑꯗꯨꯒꯤ ꯏꯁꯄꯦꯁꯤꯌꯦꯂꯤꯁ ꯑꯣꯏꯕꯒꯤ ꯆꯠꯄꯅꯤꯗ ꯆꯦꯁꯀꯤ ꯑꯁ ꯇꯁꯇꯣ ꯃꯈꯥꯟ -ꯃꯈꯥꯟ ꯇꯧꯏ ꯑꯩꯁ
ꯅꯪꯒꯤ ꯐꯥꯕꯒꯨꯝꯕꯗꯤ ꯂꯥꯛꯄ꯭ꯔꯥ ꯅꯪꯒꯤ
ꯍꯣꯏ ꯀꯨꯏꯗꯤ ꯀꯨꯏꯗ꯭ꯔꯤꯗ ꯍꯟꯗꯛ ꯍꯦꯛ ꯑ - ꯊꯣꯛꯂꯛꯄꯒ ꯌꯦꯡꯕꯒꯤꯀꯣ ꯍꯣꯏ ꯐ ꯐꯗꯤ ꯐꯩ ꯍꯥꯏꯕ ꯇꯥꯔꯦ ꯍꯥꯏꯗꯤ ꯁꯣꯔꯁꯦ ꯁꯥꯡ ꯁꯥꯡꯅ ꯍꯣꯟꯕ ꯉꯝꯗꯕꯗꯣ ꯑꯗꯣ ꯍꯧꯖꯤꯛꯇꯤ ꯉꯝꯈ꯭ꯔꯦꯕ ꯑꯗꯨꯕꯨ ꯍꯤꯗꯥꯛꯁꯦ ꯆꯥꯕ ꯂꯣꯏꯔꯗꯤ ꯑꯃꯨꯛ
ꯑꯣ ꯑꯣ ꯑꯃꯨꯛ ꯂꯥꯛꯑꯣ ꯍꯥꯏꯕ꯭ꯔꯥ
ꯂꯥꯛꯑꯣꯗꯤ ꯍꯥꯏꯗꯦ ꯑꯗꯨꯕꯨ ꯑꯗꯨꯝ ꯍꯤꯗꯥꯛꯇꯨ ꯆꯥꯕ ꯇꯥꯔꯅ ꯏꯟꯍꯦꯂꯔ ꯑꯃ ꯄꯤꯌꯦꯕ ꯑꯗꯨꯗꯤ ꯑꯗꯨꯝ ꯑ ꯀꯟꯇꯤꯅ꯭ꯌꯨ ꯇꯧꯋꯣ ꯍꯥꯏꯅ ꯏꯌꯦ ꯑꯗꯨꯕꯨ ꯑꯇꯣꯞꯄ ꯍꯤꯗꯥꯛꯇꯤ ꯋꯥꯟ ꯑꯦꯟ ꯍꯥꯐ ꯃꯟ ꯉꯔꯥꯡꯗꯣ ꯑꯩ ꯆꯠ ꯕꯗꯣ ꯑꯩ ꯍꯦꯛ ꯊꯣꯛꯂꯄꯗ ꯑ ꯑꯪꯀꯜ ꯑꯩꯈꯣꯏ ꯑ ꯊꯥꯏ ꯑꯩꯈꯣꯏꯒꯤ ꯑꯪꯀꯜꯗꯣ
ꯎꯝ
ꯕꯥꯔꯥ ꯃꯄꯨꯗꯣ
ꯎꯝ
ꯑꯟꯇꯤꯒꯤ ꯅꯨꯄꯥꯗꯣ ꯑꯗꯣ ꯊꯦꯡꯅꯩꯌꯦꯕ
ꯑꯝ
ꯑꯩꯕꯨ ꯊꯤꯟꯕꯤꯕꯅꯦ
ꯍꯥꯏ
ꯅꯣꯛꯅꯤꯡꯕꯁꯤꯗꯤꯀꯣ
ꯑꯗꯨꯅꯦ ꯃꯥꯗꯤ ꯀꯔꯤꯔꯥ ꯅꯍꯥꯟꯗꯣ ꯑꯩꯒꯤ ꯋꯥꯆꯦꯞꯇ ꯇꯦꯛꯁ ꯊꯧꯔꯛ ꯎꯝ
ꯑꯟꯇꯤꯒꯤ ꯗꯨꯀꯥꯟꯗꯒꯤ ꯎꯔꯦꯕ ꯀ ꯀꯗꯥꯏꯗ ꯂꯩꯕ꯭ꯔꯥ ꯍꯥꯏꯔꯒ ꯄꯣ ꯑꯩ ꯑꯦ ꯁꯣ ꯁꯣꯝꯗ ꯂꯩꯕꯅꯦ ꯁꯤ ꯇꯧꯕꯅꯦ ꯍꯥꯏꯒꯦ ꯍꯣꯏ ꯍꯥꯏꯅ ꯃꯥꯗꯣ ꯃꯆꯥꯅꯨꯄꯤꯕꯨ ꯍꯥꯟꯅ ꯇꯨꯏꯁꯟ ꯊꯤꯟꯈ꯭ꯔꯦꯕ
ꯎꯝ
ꯑ ꯑꯗꯨꯒ ꯏꯆꯦ ꯑꯃ ꯏꯕꯥꯅꯤ ꯂꯥꯛꯄꯗꯣ ꯏꯕꯥꯅꯤꯗꯨꯁꯨ ꯑꯥ ꯀꯩꯅꯣ ꯑ ꯑꯩꯈꯣꯏ ꯌꯦꯟ ꯀꯛꯄ ꯃꯐꯝꯗꯣ
ꯑꯥ ꯑꯥ
ꯑꯥ ꯑꯗꯣ ꯑꯗꯨ ꯂꯩꯀꯥꯏ ꯑꯃꯗꯨꯗ ꯍꯦꯛ ꯂꯥꯛꯄꯒ ꯃꯥꯒ ꯊꯩꯅꯔꯦꯕ ꯑꯗꯨꯒ ꯊꯤꯟꯕꯤꯔ ꯒꯦ ꯍꯥꯏꯕ ꯌꯥꯔꯦ ꯌꯥꯔꯦ ꯍꯥꯏꯔꯒ ꯅꯝꯐꯨ ꯂꯥꯥꯛꯑꯀꯣ
ꯎꯝ
ꯑꯗꯨꯒꯤ ꯎꯄꯥꯏ ꯂꯩꯇꯕꯒꯤ ꯑꯩꯁꯨ ꯇꯣꯡꯉꯦ ꯑꯗꯨꯒ ꯂꯩꯁꯥꯕꯤ ꯅꯣꯏ ꯑ ꯏꯚꯅꯤꯡꯒꯨꯝꯕ ꯅꯊꯟ ꯅꯊꯟꯇ ꯆꯠꯄꯗꯣ ꯅꯨꯡꯉꯥꯏꯇꯦ ꯌꯨ ꯉꯥꯎꯕ ꯌꯥꯝ ꯂꯩꯌꯦ ꯗꯨꯒ ꯅꯣꯡꯁꯨ ꯆꯨꯒꯗꯧꯔꯦ ꯍꯥꯏꯅꯀꯣ
ꯎꯝ
ꯍꯣꯏ ꯅꯨꯡꯁꯤꯕꯒꯤ ꯃꯆꯥꯒꯨꯝꯅ ꯈꯟꯕꯒꯤ ꯑꯗꯨ ꯑꯣꯏꯔꯝꯒ ꯗ ꯑꯗꯨꯕꯨ ꯌꯥꯝ ꯐꯩꯌꯦ ꯉꯛ ꯅꯛꯑꯦ ꯍꯥꯏꯕꯅꯤꯗ
ꯗꯨꯅꯦ ꯀꯔꯤꯔꯥ ꯅꯍꯥꯟ ꯋꯥꯆꯦꯞꯇꯁꯨ ꯑꯩꯉꯣꯟꯗꯁꯨ ꯇꯦꯛꯁ ꯍꯥꯏꯔꯛꯄꯅꯦ
ꯑꯣ ꯑꯗꯨ ꯅꯪꯒꯤ ꯅꯝꯕꯔꯗꯤ ꯀꯗꯥꯏꯗꯒꯤ ꯂꯧꯕ꯭ꯔꯥ
ꯗꯦ ꯃꯃꯤꯡꯗꯨ ꯁꯣꯂꯨꯃꯣꯟ ꯄꯧꯀꯥꯝꯃꯦ ꯍꯥꯏꯅ ꯊꯣꯛꯑꯦꯕ ꯇꯦꯛꯁꯔ ꯈꯣꯟꯒ ꯏꯕꯅꯤ ꯂꯩꯕ ꯃꯇꯝꯗ ꯇꯦꯛꯁ ꯀꯅꯥꯔꯥ ꯍꯥꯏꯔꯁꯨ ꯈꯪꯗꯦꯕ ꯑꯗꯨ ꯋꯥꯆꯦꯞꯇꯗꯤ ꯃꯃꯤꯡ ꯍꯥꯏꯅ ꯊꯣꯛꯏꯕ
ꯑꯣ ꯃꯥ ꯀꯥꯃꯩꯔꯥ
ꯑꯣ ꯀꯥꯃꯩꯅꯦ ꯁꯣꯂꯨꯃꯣꯟ ꯄꯥꯎ ꯀꯥꯃꯩ ꯉꯥꯏꯂꯨꯗꯨꯁꯨ ꯅꯝꯕꯔ ꯇꯨ ꯑꯗꯨꯝ ꯇꯦꯛꯁ ꯆꯔꯛꯑꯦꯗꯅ ꯃꯥ ꯇꯦꯛꯁ ꯆꯔꯛꯑꯗꯤ ꯀ꯭ꯔꯤꯔꯥ ꯑ ꯂꯥꯞ ꯁꯤꯝꯕꯣꯜ ꯄꯤꯡ ꯀꯂꯔ ꯔꯤꯕꯟꯀ ꯍꯥꯞꯄꯗꯣ
ꯑꯣ
ꯑꯗꯨꯝ ꯇꯣꯏꯅ ꯁꯤꯖꯤꯟꯅꯩ ꯍꯥꯏ ꯑꯩꯉꯣꯟꯗꯁꯨ ꯊꯥꯔꯛꯑꯒ ꯑꯗꯨꯝ ꯃꯥꯏ ꯁꯤꯖꯤꯟ ꯁꯥꯏꯁ ꯇꯜꯂꯦ
ꯅꯠꯇꯦ ꯍꯅꯨꯔꯒ ꯀꯣ
ꯑꯗꯨꯅꯦ ꯑꯗꯨꯅꯦ
ꯑꯈꯣꯏꯗꯤ ꯃꯆꯥꯅꯨꯄꯤꯒꯨꯝꯕꯅꯤꯅ
ꯎꯝ ꯑꯗꯨꯅꯦ ꯑꯈꯣꯏꯗꯤ ꯀꯔꯤ ꯍꯥꯏꯁꯤꯔꯥ ꯑꯗꯨꯝ ꯀ꯭ꯂꯣꯖ ꯑꯣꯏꯅ ꯑꯈꯣꯏꯒꯤ ꯔꯦꯟ ꯃꯄꯨ ꯑꯣꯏꯕꯒꯤ ꯑꯗꯨꯒꯨꯝꯕ ꯈꯜꯗꯣ ꯈꯟꯗꯦ ꯑꯗꯨꯝ ꯏꯆꯝ ꯆꯝꯅ ꯈꯂꯦꯕ ꯃꯣꯏꯒꯤꯗꯤ ꯍꯝ ꯇꯜꯂꯦ
ꯃꯆꯥꯥꯅꯨꯄꯤꯒꯨꯝꯕꯒ ꯑꯦ ꯍꯣꯏ ꯑꯣꯏꯔꯝꯒꯅꯤ ꯍꯥꯏꯗꯤ ꯃꯥꯒꯤ ꯅꯨꯄꯤꯗꯨꯁꯨ ꯑ ꯂꯥꯡꯐꯥꯡ ꯇꯧꯕ ꯅꯨꯄꯤ ꯅꯠꯇꯦꯅ
ꯎꯝ ꯑꯗꯨꯅꯦ
ꯃꯥꯗꯣ ꯕꯣꯔꯤꯡ ꯆꯨꯕ ꯃꯥꯜꯂꯦ
ꯑꯗꯨꯅꯦ ꯌꯨꯝ ꯄꯥꯝꯕꯁꯨ ꯊꯦꯡꯅ ꯄꯥꯜꯂꯦ ꯑꯗꯨꯒꯤꯀꯣ
ꯑꯉꯥꯡꯁꯨ ꯂꯩꯇꯦ
ꯎꯝ
ꯑꯃꯈꯛꯇ ꯑꯗꯣ ꯑꯉꯥꯡꯗꯣ ꯃꯣꯏꯅ ꯄꯣꯛꯄ꯭ꯔꯅꯦ
ꯅꯠꯇꯦ ꯑꯦꯗꯣꯞ ꯇꯧꯕꯅꯤ ꯍꯥꯏꯌꯦ ꯑꯦꯗꯣꯞ ꯇꯧꯕꯅꯤ ꯍꯥꯏꯌꯦ ꯃꯣꯏꯗꯣ
ꯑꯗꯨꯁꯨ ꯇꯣꯡꯉꯥꯜꯂꯦꯕ
ꯑꯗꯨꯅꯦ ꯇꯣꯉꯥꯟꯕꯗꯤ ꯊꯕꯛ ꯇꯧꯒꯅꯤ ꯍꯥꯏꯌꯦ ꯑꯗꯨꯒꯤ
ꯅꯪ ꯅꯅꯥꯛꯇ ꯍꯨꯏ ꯍꯨꯏꯗꯣ
ꯎꯝ ꯂꯩꯇ꯭ꯔꯦ ꯂꯩꯇ꯭ꯔꯦ ꯉꯔꯥꯡ ꯂꯥꯛ ꯎꯝ ꯉꯔꯥꯡ ꯂꯥꯛꯑꯒ ꯂꯩꯇ꯭ꯔꯦ ꯑꯗꯨꯒ ꯅꯨꯡꯗꯥꯡꯗ ꯍꯨꯏ ꯃꯄꯨ ꯈꯣꯏꯅ ꯐꯖꯅ ꯐ꯭ꯂꯣꯔꯗꯣ ꯋꯥꯏꯠ ꯇꯧꯔꯒ ꯀꯝꯐꯣꯔꯠ ꯅꯥꯀ꯭ꯔ ꯑꯗꯨ ꯐꯖꯅ ꯇꯧꯔꯒ ꯋꯥꯏꯠ ꯋꯥꯏꯗꯠꯇꯣ ꯇꯥꯏꯕꯤꯌꯦ ꯃꯣꯏꯅ ꯑꯗꯨꯒꯤ ꯑꯩꯉꯣꯟꯗ ꯌꯥꯝꯅ ꯂꯩꯕ ꯎꯝ ꯂꯩꯕ ꯅꯨꯡꯉꯥꯏꯔꯝꯂꯔꯣꯏ ꯅꯣꯏꯗꯣ ꯑꯗꯨ ꯃꯥꯏ ꯍꯥꯏꯕ ꯑꯩꯗꯤ
ꯑꯣ
ꯗꯥꯏꯔꯦꯛꯇꯤ ꯍꯣꯏ ꯍꯥꯏꯕꯗꯤ ꯅꯨꯡꯉꯥꯏꯇꯦꯅ ꯑꯍꯟ ꯑꯣꯏꯕꯒꯤ ꯑꯗꯨ
ꯑꯃꯥ ꯕꯣꯔꯤꯁ ꯕꯦꯛ ꯇꯧꯒꯗꯕꯅꯦꯕ
ꯎꯝ ꯍꯥꯏꯅ ꯌꯥꯝ ꯅꯝꯊꯤꯔꯝꯒꯅꯤ ꯂꯩ ꯂꯩꯕ ꯅꯨꯡꯉꯥꯏꯔꯣꯏ ꯍꯥꯏꯕ ꯑꯩꯅ ꯍꯥꯏꯕꯗꯤ ꯗꯥꯏꯔꯦꯛ ꯍꯣꯏ ꯅꯥꯝꯊꯤ ꯑꯗꯨꯗ ꯍꯥꯏꯕꯗꯤ ꯈꯔ ꯅꯨꯡꯉꯥꯏꯇꯦꯗꯅ ꯑꯗꯨꯒꯤ ꯀꯩꯁꯨ ꯀꯥꯏꯗꯦꯗ ꯑꯩꯗꯤ ꯌꯨꯝꯗ ꯄꯥꯛ ꯂꯩꯇꯕꯅꯤꯅ ꯑꯗꯨꯕꯨ ꯏꯆꯦꯃꯩꯗꯤ ꯀꯔ ꯂꯝꯝꯊꯤꯕ ꯃꯥꯜꯂꯦ ꯃꯥꯗꯤ ꯌꯨꯝꯗ ꯑꯗꯨꯝ ꯇꯣꯏꯅ ꯂꯩꯕꯅꯤꯅ ꯍꯥꯏꯕ ꯑꯩꯅ ꯑꯣ ꯍꯣꯏ ꯍꯣꯏ ꯑꯗꯨꯃꯥꯏꯅ ꯇꯧꯔꯝꯅꯤ ꯍꯥꯏꯅꯀꯣ ꯃꯥꯗꯣ ꯐꯖꯅ ꯋꯥꯏ ꯇꯩꯕꯤꯑꯦꯕ ꯕ‌ꯦꯟꯅꯥꯜꯗꯥꯗꯣ ꯑꯗꯨ ꯍꯦꯛ ꯂꯣꯏꯕꯀꯥ ꯀꯔꯤꯔꯥ ꯍꯨꯏꯒꯤ ꯍꯨꯏꯒꯤ ꯕꯤꯛꯇꯣ
ꯎꯝ ꯎꯝ
ꯑꯃꯨꯛ ꯍꯥꯎꯔꯦ ꯀꯝꯄ꯭ꯂꯦꯟ ꯑꯩꯈꯣꯏ ꯒ꯭ꯔꯨꯞꯇ ꯖꯉꯝ ꯅꯨꯡꯈꯣꯏꯅ ꯑꯩꯒꯤ ꯔꯨꯝꯗꯁꯨ ꯆꯪꯕꯅꯦ ꯃꯈꯥꯗ ꯕꯤꯜꯗꯤꯡ ꯑꯃꯗ ꯃꯣꯏꯒꯤ ꯔꯨꯝ ꯃꯅꯥꯛꯗ ꯍꯨꯏꯗꯣ ꯇꯨꯝꯉꯥꯟꯕ
ꯎꯝ
ꯑꯗꯨꯒꯤ ꯍꯣꯏꯒꯤ ꯔꯦꯛꯇꯣ ꯑꯃꯨꯛ ꯂꯥꯛꯄ ꯃꯥꯜꯂꯦ ꯑꯩꯒꯤ ꯔꯨꯝꯗꯁꯨ ꯉꯔꯥꯡ ꯅꯨꯡꯗꯥꯡ ꯑꯃ ꯍꯥꯠꯄꯅꯦ
ꯎꯝ ꯎꯝ
ꯑꯣꯦ ꯁꯤꯒꯤ ꯃꯔꯝꯗꯁꯨ ꯅꯨꯡꯗꯥꯡ ꯈꯛꯇ ꯈꯜꯂꯒꯦ ꯑꯗꯨ ꯐꯔꯦ ꯀꯣ
ꯑꯝ
ꯊꯝꯃꯒꯦ ꯑꯃꯨ ꯑꯗꯨꯃꯨꯛ ꯑꯃꯨꯛ ꯄꯥꯎ ꯐꯥꯎꯔ‌ꯎꯀꯣ
ꯍꯥꯥ
ꯑꯗꯨꯝ ꯄꯥꯎ ꯑꯃꯨꯛ ꯐꯥꯎꯔꯑꯣꯕ ꯊꯝꯃꯒꯦ ꯑꯥꯎ ꯑꯥ